ꯇꯥꯕ꯭ꯔ ꯑꯣ ꯇꯥꯕ꯭ꯔꯥ ꯍꯣꯏ ꯇꯥꯏ ꯇꯥꯏꯌꯦ
ꯑꯣ ꯇꯥꯔꯦ ꯇꯥꯔꯦ ꯇꯥꯏꯌꯦ ꯅꯪꯒꯤ ꯒꯌꯥ ꯂꯩꯔꯤꯕꯣ
ꯂꯩꯔꯤꯕ꯭ꯔꯕ
ꯑꯥ ꯀꯌꯥ ꯂꯩꯕ꯭ꯔꯣ
ꯍꯧꯖꯤꯛꯇꯤ ꯇꯔꯥ ꯃꯉꯥ
ꯑꯣ ꯇꯔꯥ ꯃꯉꯥ ꯈꯛꯇꯪ ꯉꯥꯏꯔꯕꯣ
ꯑꯣ ꯑꯣ ꯇꯔꯥꯃꯉꯥ ꯇꯔꯥꯃꯉꯥ ꯉꯥꯏꯔꯦ ꯇꯔꯥꯃꯉꯥ ꯂꯣꯏꯈ꯭ꯔꯦꯕ
ꯑꯦ
ꯍꯥꯥ
ꯑꯩꯗꯤ ꯌꯥꯝ ꯂꯩꯔꯤꯑꯦꯕ
ꯑꯣ ꯉꯁꯤꯅ ꯍꯥꯎꯕ꯭ꯔꯥ ꯅꯠꯇ꯭ꯔꯒ
ꯑꯩꯗꯤ
ꯅꯠꯇꯦ ꯁꯤꯗꯤꯀꯣ ꯍꯟꯗꯛꯇꯤ ꯑꯩꯗꯤ ꯂꯣꯏꯗꯦ ꯂꯣꯏꯗ꯭ꯔꯁꯨ ꯑꯗꯨꯝ ꯀꯩꯅꯣ ꯂꯤꯃꯤꯗꯣ ꯑꯗꯨꯝ ꯍꯦꯟꯕ
ꯈꯂꯤ ꯍꯥꯏꯕ꯭ꯔꯣ
ꯑꯩꯒꯤꯗꯣ ꯉꯔꯥꯡ ꯑꯁꯤꯗꯣ ꯑꯩꯒꯤ ꯏꯆꯦꯒꯤꯅꯦꯕꯀꯣ
ꯑ
ꯑꯗꯣ ꯑꯩꯒꯤ ꯉꯔꯥꯡꯗꯣꯨꯟ ꯀꯨꯟ ꯁꯨꯕ ꯍꯦꯛ ꯎꯝ ꯌꯥꯗ꯭ꯔꯦ ꯀꯣꯜꯁꯨ ꯌꯥꯗ꯭ꯔꯦ ꯔꯤꯁꯤꯞ ꯇꯧꯕꯁꯨ ꯌꯥꯗ꯭ꯔꯦꯕ ꯍꯟꯛ
ꯑꯗꯨꯒ ꯑꯇꯣꯞꯄ ꯑꯃꯨꯛ ꯂꯧꯕ꯭ꯔꯣ
ꯍꯣꯏ ꯁꯤꯅ ꯏꯆꯦꯒꯤꯅꯦꯕꯀꯣ
ꯎꯝ
ꯑꯗꯨ ꯃꯥ ꯇꯧꯗꯔꯤꯕꯒꯤ ꯇꯧꯗꯕꯒꯤ ꯑꯩꯅ ꯇꯧꯕꯤꯒꯦꯅ ꯑꯗꯨꯝ ꯄꯥꯏꯔꯕ
ꯑꯣ ꯑꯩꯗꯤꯀꯣ ꯅꯍꯥꯟꯈꯩꯗꯤ ꯀꯔꯤ ꯍꯥꯏꯁꯤꯔꯥ ꯑꯩꯈꯣꯏ ꯈꯨꯟ ꯃꯤꯁꯤꯡꯗ ꯑꯗꯨꯝ ꯇꯧꯋꯦꯕꯀꯣ ꯍꯥꯏꯕꯗꯤ ꯃꯁꯛ ꯈꯪꯗꯕꯁꯤꯡꯗꯨ ꯇꯧꯅꯤꯡꯉꯥꯏ ꯏꯀꯥꯏꯕ ꯑꯩꯅ
ꯍꯧꯖꯤꯛꯇꯤ
ꯑꯗꯨꯒꯤ ꯇꯧꯗꯕ ꯍꯧꯖꯤꯛꯇꯤ ꯏꯀꯥꯏꯕ ꯌꯥꯗ꯭ꯔꯦ ꯅꯠꯇ꯭ꯔꯗꯤ ꯃꯥꯡꯉꯦꯕ ꯑꯩ
ꯑꯗꯨꯅꯦ ꯑꯁ ꯃꯇꯝ ꯅꯪ ꯉꯔꯥꯡꯅꯪ ꯐꯖꯅ ꯇꯧꯒꯗꯕꯅꯦꯍꯦ ꯉꯔꯥꯡꯒꯨꯝꯕ
ꯑꯁ ꯉꯔꯥꯡꯗꯣ ꯐꯖꯅ ꯇꯧꯒꯦ ꯍꯥꯏꯔꯒ ꯃꯩ ꯂꯥꯛꯇꯕꯀꯣ ꯅꯦꯠꯋꯥꯛ ꯌꯥꯗꯕ ꯑꯗꯨꯒꯤ
ꯑꯣ ꯈꯨꯟꯗ ꯂꯩꯕ꯭ꯔꯥ
ꯑ ꯈꯨꯟꯗ ꯂꯩꯌꯦꯦ
ꯑꯣ ꯍꯣꯏ ꯑꯗꯨꯅꯦ ꯈꯨꯟꯗ ꯑ ꯏꯆꯦ ꯏꯆꯦ ꯏꯆꯦꯒꯤꯁꯨ ꯑꯗꯨꯃꯥꯏꯅ ꯇꯧꯏꯕ ꯀꯣ
ꯑ
ꯂꯩ ꯂꯥꯛꯇꯦ ꯑꯗꯨ ꯅꯦꯠꯋꯥꯛ ꯅꯨꯡꯉꯥꯏꯇꯦꯅ ꯑꯗꯨꯒꯤ ꯃꯥꯁꯨ ꯐꯖꯅ ꯋꯥꯔꯤ ꯁꯥꯕ ꯐꯪꯗꯦꯕ ꯃꯤꯒ ꯅꯪꯒ ꯆꯞ ꯃꯥꯟꯅꯕꯅꯦ
ꯑꯣ ꯈꯨꯟꯗ ꯂꯩꯕꯁꯦ ꯕꯦꯔꯥ ꯌꯥꯝ ꯀꯥꯏꯌꯦꯗ ꯅꯦꯠꯋꯥꯛ ꯅꯨꯡꯉꯥꯏꯇ꯭ꯔꯗꯤ
ꯍꯣꯏ ꯍꯣꯏ ꯑꯁꯤꯗꯤꯅꯦꯋꯥ ꯅꯨꯡꯉꯥꯏ ꯑꯗꯨꯗꯤ ꯋꯥꯔꯤ ꯁꯥꯕꯗꯣ ꯍꯣꯏ
ꯎꯝ
ꯏꯆꯦꯁꯨ ꯍꯧꯖꯤꯛꯇꯤ ꯆꯨꯗꯗꯐꯣ ꯈꯤꯇꯪ ꯃꯝꯃꯦ ꯍꯧꯖꯤꯛ ꯍꯧꯖꯤꯛꯗꯤꯤ ꯁꯨꯗꯦ
ꯁꯤꯔ ꯎꯝ ꯅꯪꯒꯤ ꯈꯣꯟꯖꯦꯜꯗꯣ ꯇꯞꯅ ꯇꯥꯏꯌꯦ ꯌꯥꯝ ꯀꯟꯅ
ꯍꯣꯏ ꯑꯩꯒꯤ ꯑꯩꯒꯤ ꯏꯁꯄꯤꯀꯔꯅ ꯑꯣꯏꯔꯝꯅꯦ ꯃꯔꯥꯛꯛꯇꯤ ꯑꯗꯨꯝ ꯇꯧꯋꯦꯕꯀꯣ ꯑꯥ
ꯑꯣ ꯃꯤ ꯑꯇꯣꯞꯄꯒꯤꯁꯨ ꯑꯗꯨꯃꯥꯏꯅ ꯊꯦꯡꯅꯏꯕꯀꯣ ꯃꯤ ꯈꯔꯒꯤꯅ ꯑꯗꯨꯝ ꯑꯥ ꯅꯥꯀꯣꯡꯗ ꯍꯥꯞꯇ꯭ꯔꯁꯨ ꯑꯗꯨꯝ ꯀꯟꯅ ꯇꯥꯕꯀꯣ ꯃꯤ
ꯍꯣꯏ ꯍꯣꯏ ꯑꯗꯨꯅꯦ ꯍꯣꯏ ꯃꯤꯈ꯭ꯔꯥꯏꯗꯤ ꯑꯗꯨꯃꯥꯏꯅ ꯇꯧꯋꯤ ꯑꯗꯣ ꯑꯩꯒꯤꯗꯤ ꯍꯦꯛꯇ ꯑꯗꯨꯝ ꯃꯔꯛ ꯃꯔꯛꯇ ꯑꯗꯨꯝ ꯇꯧꯕꯅꯦ ꯃꯤꯅꯁꯨ ꯑꯗꯨꯝ ꯍꯥꯏꯔꯛꯑꯦꯕ ꯐꯖꯅ ꯇꯥꯗꯦ ꯍꯥꯏꯅꯀꯣ
ꯎꯝ ꯎꯝ ꯈꯪꯗꯦ ꯑꯩꯁꯨ ꯇꯧꯔꯔꯣꯏꯁꯤꯔꯅꯗꯤ ꯈꯟꯕꯅꯦ ꯑꯗꯨ ꯑꯣꯏꯔꯁꯨ ꯏꯃꯥꯟꯅꯕꯗꯨꯀꯣ ꯃꯥꯗꯣ ꯑꯩꯅꯗꯤ ꯍꯥꯟꯅ ꯍꯥꯏꯕꯅꯦꯕ ꯎꯝ ꯄꯤꯒꯦ ꯑꯗꯨꯝ ꯇꯧꯋꯣ ꯐ꯭ꯔꯤ ꯂꯩꯗꯧ ꯁꯔꯨꯛ ꯄꯨꯨꯗꯤ ꯑꯗꯨꯃꯥꯏꯅ ꯇꯧ ꯍꯥꯏꯔ ꯃꯥꯗꯣ ꯇꯧꯕꯤꯔꯕꯅꯦꯕ ꯑꯗꯨꯒ ꯉꯔꯥꯡ ꯍꯪꯉꯦ ꯑꯩꯅ ꯅꯤꯡꯁꯤꯡꯉ꯫ ꯇꯧꯔꯕꯣ ꯂꯣꯏꯔꯕꯣ ꯍꯥꯏꯔ ꯑꯁ ꯇꯧꯗꯦꯗ ꯑꯩ ꯒ꯭ꯔꯨꯞꯀꯁꯨ ꯂꯦꯞ ꯇꯧꯔ꯫ ꯀꯔꯤꯒꯤꯔ ꯍꯥꯏꯔ ꯑꯁ꯫ ꯃꯤ ꯋꯥꯔꯤ ꯁꯥꯒꯗꯕꯗꯨ ꯏꯀꯥꯏꯌꯦ ꯍꯥꯏꯅ ꯇꯧꯗꯦ ꯍꯥꯏ ꯑꯗꯣ ꯑꯩ ꯑꯃꯨꯛ ꯂꯧꯕꯅꯦꯕ꯫
ꯏꯁ ꯄꯝꯃꯣꯏꯍꯦ ꯅꯪꯉꯤꯁꯤꯗꯤ ꯑꯩꯈꯣꯏꯗꯤ ꯌꯥꯝ ꯇꯧꯈ꯭ꯔꯦꯗ ꯇꯧꯕꯗꯤ ꯑꯃ ꯑꯅꯤ ꯑꯍꯨꯝ ꯇꯧꯈ꯭ꯔꯦ꯫
ꯎꯝ ꯌꯥꯝ ꯐꯪꯉꯝꯃꯅꯤ ꯅꯪꯗꯤ꯫
ꯐꯪꯕꯗꯣ ꯃꯔꯥꯛꯛꯇ ꯌꯥꯝ ꯐꯪꯗꯕꯀꯣ꯫ ꯍꯥꯏꯗꯤ ꯂꯤꯁꯤꯡ ꯑꯃ ꯑꯗꯨꯒ ꯑꯃꯒ ꯆꯥꯝꯃꯉꯥ ꯑꯗꯨꯃꯥꯏꯅ ꯐꯪꯕꯗꯣ ꯑꯗꯨꯝ꯫ ꯌꯥꯝ ꯌꯥꯝ ꯃꯔꯛꯇ ꯌꯥꯝ ꯆꯥꯡꯅꯗꯤ ꯀꯩꯅꯣ ꯇꯧꯋꯦ ꯑꯗꯨꯕꯨꯛ ꯈꯤꯇꯪ ꯈꯤꯇꯪ ꯇꯥꯡꯕꯤ ꯑꯗꯨꯝ ꯁꯤꯖꯤꯟꯅꯕꯗꯣ ꯈꯪꯗꯕ ꯑꯗꯨ ꯂꯣꯏꯅ ꯄꯨꯂꯞ ꯄꯨꯜꯂꯞ ꯀꯩꯅꯣ ꯇꯧꯔꯗꯤ ꯌꯥꯝ ꯌꯥꯝꯗꯤ ꯌꯥꯝꯈ꯭ꯔꯦꯗ ꯍꯧꯖꯤꯛꯤ
ꯎꯝ ꯎꯝ ꯎꯝ ꯃꯤ ꯑꯩꯈꯣꯏꯗꯤ ꯀꯩꯅꯣꯅꯤꯗ ꯃꯤ ꯈꯔ ꯌꯥꯝꯅ ꯐꯪꯕꯗꯨꯗꯤ ꯑꯗꯨꯝ ꯄꯪꯇꯧ ꯇꯧꯕꯒꯤꯅꯦꯕ ꯃꯣꯏꯗꯨꯗꯤ ꯐꯣꯟ ꯀꯣ
ꯍꯣꯏ ꯏꯁ ꯋꯥꯕꯅꯦꯍꯦ ꯋꯥꯔꯤ ꯁꯥꯕꯁꯨ ꯋꯥꯕꯅꯦꯍꯦ
ꯍꯣꯏ ꯍꯣꯏ ꯑꯁ ꯏꯅꯥꯎꯄꯥꯗꯣ ꯍꯥꯟꯅ ꯋꯥꯔꯤ ꯁꯥꯕ ꯀꯥꯟꯗꯅꯦ ꯑꯁ ꯑꯣꯛꯄꯅꯤꯍꯦ ꯃꯥꯗꯣ
ꯑꯗꯨ꯫
ꯋꯥꯔꯤ ꯁꯥꯃꯜꯂꯁꯨ ꯍꯛꯆꯥꯡ ꯌꯥꯝ ꯁꯣꯛꯄꯅꯦꯕ꯫
ꯍꯣꯏꯗꯥ ꯍꯣꯏ ꯁꯨꯃꯥꯏꯅ ꯃꯤ ꯑꯃ ꯑꯅꯤ ꯄꯣꯊꯥꯗꯅꯀꯣ꯫ ꯃꯤ ꯑꯍꯨꯝ ꯃꯤ ꯃꯔꯤ ꯃꯉꯥ ꯂꯣꯏꯅ ꯇꯧꯔꯗꯤ ꯋꯥꯕꯅꯤꯗ꯫
ꯋꯥꯏ ꯍꯣꯏ ꯋꯥ ꯉꯥꯡꯅꯤꯉꯥꯏꯁꯨ ꯂꯩꯇꯦꯗꯅ꯫ ꯍꯥꯟꯅ ꯇꯥꯕ꯭ꯔꯣ ꯇꯥꯕ꯭ꯔꯣꯗꯒꯤ ꯂꯣꯏꯁꯤꯜꯂꯦꯕ꯫
ꯆꯥꯛ ꯆꯥꯔꯕ꯭ꯔꯣ ꯀꯥꯏꯗꯧꯔꯤꯅꯣ ꯑꯗꯨꯗꯤ ꯑꯗꯨꯣ ꯃꯆꯥꯛ ꯑꯗꯨ꯫ ꯈꯤꯇꯪ ꯑꯗꯨꯒꯤ ꯃꯇꯥꯡꯗ ꯍꯪꯅꯤꯡꯉꯥꯏ ꯂꯩꯇ꯭ꯔꯦꯕꯀꯣ꯫
ꯑꯗꯨꯅꯦ ꯃꯤ ꯑꯃꯗ ꯇꯧꯔꯁꯨ ꯑꯗꯨ ꯑꯗꯨꯝ꯫ ꯆꯞ ꯃꯥꯟꯅꯩ ꯑꯃꯗ ꯇꯧꯔꯁꯨ ꯆꯞ ꯃꯥꯟꯅꯩ꯫
ꯆꯞ ꯃꯥꯟꯅꯕꯅꯤ ꯋꯥꯔꯤ ꯁꯥꯕ ꯃꯑꯣꯡꯗꯤꯀꯣ ꯍꯣꯡꯗꯕꯅꯤ ꯍꯥꯏꯗꯤ ꯢ꯫ ꯏꯔꯒ ꯊꯝꯕꯤ ꯇꯥꯏꯞꯇꯀꯣ ꯑꯁꯤ ꯃꯊꯪꯗ ꯑꯁꯤ ꯍꯪꯒꯅꯤ ꯑꯁꯤ ꯃꯊꯪꯗ ꯑꯁꯤ ꯈꯨꯝꯅꯤ ꯍꯥꯏꯕꯗꯣ꯫ ꯍꯥꯟꯅꯗꯤ ꯍꯥꯟꯅꯗꯤ ꯀꯩꯅꯣ ꯐꯨꯠꯕꯣꯜ ꯌꯥꯝ ꯀꯩꯅꯣ ꯇꯧꯋꯦꯅ꯫ ꯍꯣꯏꯕꯩ ꯃꯔꯥꯝꯗ ꯌꯥꯝꯅ ꯉꯥꯡꯕꯅꯦ ꯀꯩꯗꯧꯔꯤꯅꯣ ꯑꯗꯨꯒ꯫ ꯍꯣꯏ ꯆꯥꯛ ꯆꯥꯔꯕ꯭ꯔꯣ ꯑꯗꯨꯒ ꯐꯨꯠꯕꯣꯜ ꯌꯩꯕ꯭ꯔꯣ ꯀꯥꯏꯅꯀꯣ꯫
ꯎꯝ꯫ ꯈꯪꯗꯦ ꯅꯪꯗꯤ ꯏꯕ꯭ꯔꯣ꯫
ꯌꯦꯡꯗꯦ ꯗ꯫ ꯑ ꯑꯗꯨꯏ ꯑꯗꯨꯒꯤ ꯌꯦꯡꯗꯦ ꯑꯩꯗꯤ꯫
ꯑꯣ ꯑꯩꯁꯨ ꯌꯦꯡꯗꯦꯗ ꯃꯤ ꯑꯇꯣꯞꯄꯅꯗꯤ ꯌꯦꯡꯉꯣ ꯌꯦꯡꯉꯣ ꯆꯍꯤ꯫ ꯑꯅꯤ ꯑꯍꯨꯝ ꯃꯇꯨꯡꯗ ꯂꯥꯛꯄꯗꯨꯕꯨ ꯑꯗꯨꯐꯥꯎ ꯌꯦꯡꯗ꯭ꯔꯗꯤ ꯂꯣꯏꯔꯦꯅ ꯅꯪꯁꯨ ꯑꯗꯨꯝ ꯍꯥꯏꯌꯦꯕ ꯑꯩꯉꯣꯟꯗꯁꯨ꯫ ꯀꯗꯥꯏꯗꯒꯤ ꯃꯣꯏꯅ ꯁꯥꯟꯅꯕꯗꯨ꯫ ꯗꯤ ꯌꯥꯝ ꯊꯦꯡꯅ ꯊꯦꯡꯅ ꯃꯤꯅ ꯇꯨꯝꯕ ꯅꯨꯡꯉꯥꯏ꯫
ꯑꯗꯨꯅꯦ ꯍꯣꯏ ꯑꯗꯨꯅꯦꯕ ꯃꯇꯝꯗꯣ ꯑꯩꯈꯣꯏꯗ꯫ ꯌꯥꯗꯦꯕꯀꯣ ꯑꯗꯨꯅꯦ꯫
ꯑꯗꯨꯒꯤꯅꯤꯗ ꯅꯪꯗꯤ ꯑꯗꯨꯝ ꯚꯔꯥꯗ ꯂꯩꯕ꯭ꯔꯥ ꯅꯠꯇ꯭ꯔꯒ꯫
ꯍꯣꯏ ꯚꯔꯥꯗ ꯂꯩꯕꯅꯦ ꯚꯔꯥꯗ ꯂꯩꯕꯅꯦ꯫
ꯑꯣ꯫
ꯀꯣꯂꯦꯖ ꯀꯥꯕ ꯑꯗꯨꯗꯒꯤ ꯍꯣꯏ ꯀꯣꯂꯦꯖ ꯀꯥꯕꯅꯤꯗ꯫
ꯑꯣ ꯑꯣ ꯈꯨꯟꯗꯗꯤ ꯆꯠꯇ꯭ꯔꯦ ꯅꯪ꯫
ꯆꯠꯇꯦ ꯍꯟꯗꯛꯇꯤ ꯆꯠꯄꯁꯨ꯫
ꯃꯇꯝꯖꯨ ꯂꯩꯇꯦ ꯑꯗꯨꯒ ꯍꯟꯗꯛꯇꯤ ꯂꯝꯕꯤꯁꯦ ꯅꯨꯡꯉꯥꯏꯇꯦꯕꯀꯣ
ꯑꯣ ꯚꯔꯥ ꯀꯌꯥ ꯂꯧꯕ꯭ꯔꯥ ꯅꯣꯏ ꯈꯨꯟꯗꯒꯤ ꯑꯁꯤ ꯇꯝꯄꯥꯛꯇ ꯌꯧꯕꯁꯦ ꯕꯖꯥꯔꯗ ꯌꯧꯕꯁꯦ
ꯂꯤꯁ ꯂꯤꯁ ꯆꯤꯡꯉꯛꯑꯦ ꯆꯥꯇꯔꯦꯠ ꯑꯗꯨꯝꯕ ꯅꯤꯄꯥꯜ ꯇꯔꯦꯠ ꯅꯤꯄꯥꯜ ꯑꯗꯨꯝ ꯂꯧꯕꯅꯦ
ꯑꯣ ꯊꯥꯞꯄꯒꯤ ꯑꯣꯏꯔꯝꯒꯅꯤꯀꯣ
ꯍꯣꯏ ꯂꯥꯞꯄꯦ ꯍꯣꯏ ꯑꯗꯨꯒ ꯍꯟꯗꯛꯇꯤ ꯑꯗꯨꯝ ꯏꯔꯥꯡꯁꯨ ꯀꯩꯅꯣ ꯇꯧꯕꯅꯤꯅ ꯂꯝꯕꯤꯁꯦ ꯀꯩꯅꯣ ꯅꯍꯥꯟ ꯆꯠꯄ ꯂꯝꯕꯤꯗꯣ ꯆꯠꯄ ꯌꯥꯗꯦꯕꯀꯣ
ꯑꯣ ꯑꯣ꯫
ꯆꯠꯀꯦꯗꯤ ꯑꯥ ꯑꯇꯣꯞꯄ ꯂꯝꯕꯤꯗ ꯆꯠꯀꯗꯕ꯫ ꯂꯥꯞꯄꯦꯕ ꯑꯗꯨ ꯑꯗꯨꯅ ꯑꯃꯨꯛ ꯍꯦꯟꯅ꯫
ꯅꯣꯏ ꯑꯁꯨꯝ ꯆꯠꯄ ꯂꯝꯕꯤꯗꯣ ꯐꯠꯁꯨ ꯐꯠꯇꯕ ꯃꯥꯜꯂꯦꯀꯣ꯫
ꯐꯠꯇꯕꯅꯦ ꯍꯣꯏ꯫ ꯐꯠꯇꯦ ꯅꯣꯡꯃꯨꯛ ꯇꯥꯗꯤ ꯂꯝꯕꯤ ꯆꯠꯄ ꯌꯥꯔꯔꯣꯏ꯫
ꯏꯟꯁꯥꯡ ꯅꯥꯄꯤꯒꯨꯝꯕ ꯌꯥꯝ ꯐꯔꯝꯒꯅꯤ ꯅꯣꯏꯔꯣꯝꯗꯗꯤ ꯆꯨꯖꯥꯛꯀꯨꯝꯕ꯫
ꯑꯁ ꯌꯥꯝ ꯐꯩꯗ ꯐꯕꯗꯤ ꯊꯥꯕꯤꯕ ꯈꯨꯗꯤꯡ ꯌꯥꯝ ꯐꯕꯅꯦ ꯑꯗꯨꯒ ꯂꯝꯕꯤꯁꯦ ꯂꯥꯞ꯫ ꯅꯛꯄꯅꯤꯅ ꯌꯨꯝ ꯕꯖꯥꯔ ꯆꯠꯂꯒ ꯌꯣꯟꯒꯦ ꯍꯥꯏꯔꯁꯨ ꯌꯥꯗꯦꯕꯀꯣ
ꯑꯣ ꯑꯣ ꯑꯗꯨꯗꯤ ꯒꯥꯔꯤ ꯑꯃ ꯑꯗꯨꯝ ꯂꯩꯔꯒꯀꯣ ꯒꯥꯔꯤ ꯑꯆꯧꯕ ꯂꯩꯔꯒ ꯑꯗꯨꯝ ꯕꯣꯔꯥ ꯕꯣꯔꯥ ꯄꯨꯔꯛ ꯑꯒ ꯌꯣꯟꯒꯗꯕꯅꯤꯅꯦ ꯍꯣꯏ
ꯇꯧꯕꯅꯦ ꯃꯔꯛ ꯃꯔꯗꯤ ꯑꯗꯨꯕꯨ ꯑꯗꯨꯝ ꯂꯝꯕꯤꯁꯦ ꯂꯥꯞꯁꯨ ꯂꯥꯞꯄꯦ ꯐꯠꯇ ꯑꯗꯨꯝ ꯀꯩꯅꯣ ꯇꯧꯕꯗꯁꯨ ꯅꯨꯡꯉꯥꯏꯇꯦꯕꯀꯣ ꯑꯗꯨꯃꯥꯏꯅ ꯌꯣꯟꯕ ꯗꯤ ꯃꯔꯛ ꯃꯔꯛꯇꯅꯤꯗ
ꯎꯝ ꯎꯝ ꯑꯗꯨ ꯑꯣꯏꯔꯝꯒꯅꯤ ꯍꯣꯏ ꯅꯣꯏꯒꯤ ꯀꯩꯅꯣ ꯎꯝ ꯁꯤꯔꯥꯔꯥꯈꯣꯡ ꯍꯥꯏꯕ꯭ꯔꯣ ꯑꯗꯨꯁꯨ ꯊꯥꯕ꯭ꯔꯣ ꯅꯣꯏ
ꯀꯩꯑꯕ
ꯁꯤꯔꯥ ꯔꯥꯈꯣꯡ ꯃꯔꯣꯛ ꯍꯥꯏꯕꯗꯣ ꯃꯔꯣꯛ ꯑꯇꯦꯛꯄ ꯑꯁꯥꯡꯕꯗꯣ
ꯑꯣ ꯑꯣ ꯑꯣ ꯊꯥꯏꯗ ꯑꯇꯩ ꯀꯩꯅꯣ ꯑꯗꯨ ꯀꯔꯤ ꯑꯃꯗꯨꯅ ꯀꯔꯤ ꯍꯥꯢꯕ ꯑꯗꯨꯝ ꯊꯥꯏꯗ ꯂꯣꯏ ꯊꯥꯏꯗ
ꯎꯝ ꯎꯝ ꯐꯔꯝꯒꯅꯤ ꯑꯩꯈꯣꯏꯗꯤ ꯑꯁ ꯆꯥꯅꯤꯡꯉ ꯆꯨꯖꯥꯛꯀꯨꯝꯕ ꯊꯥꯔꯁꯨꯀꯣ ꯌꯥꯝ ꯐꯠꯇꯦ ꯑꯩꯈꯣꯏꯒꯤ ꯂꯩꯕꯥꯛꯇꯤ ꯉꯥꯡꯕꯅꯤꯅ ꯀꯣ ꯂꯩꯍꯥꯎ ꯂꯩꯇꯦꯕ ꯃꯥ ꯐꯠꯇꯦꯕ
ꯑꯁ ꯐꯕꯅꯦ ꯃꯔꯣꯛ ꯃꯔꯣꯛ ꯌꯥꯝ ꯐꯥꯕꯅꯦ ꯈꯨꯟꯗ
ꯍꯣꯏ ꯍꯣꯏ ꯐꯔꯝꯒꯅꯤ ꯑꯗꯨꯒꯨꯝꯕꯗꯨꯗꯤ ꯆꯠꯄ ꯑꯗꯨ ꯃꯣꯔꯣꯛꯀꯨꯝꯕ ꯆꯨꯖꯥꯛꯀꯨꯝꯕ ꯊꯕꯤꯒꯨꯝꯕ ꯄꯥꯟꯕ ꯃꯇꯝꯗꯗꯤ ꯂꯧ ꯆꯠꯄ ꯅꯨꯡꯉꯥꯏꯕꯅꯦꯕ ꯏꯟꯇꯔꯦꯁ
ꯑ ꯍꯣꯏ ꯑꯗꯨꯅꯤ ꯍꯣꯏ
ꯂꯧꯗ ꯂꯩꯔꯒ ꯐꯣꯇꯣ ꯅꯝꯃꯒ ꯎꯝ ꯍ
ꯑꯩꯈꯣꯏꯒ ꯆꯠꯄ ꯐꯪꯗꯕ ꯃꯤꯁꯤꯡꯗ ꯆꯠꯂꯗꯤ ꯑꯁ ꯑꯃꯨꯛ ꯌꯨꯝ ꯆꯠꯅꯤꯡꯉꯔꯣꯏ ꯑꯗꯨꯝ ꯂꯧꯗ ꯂꯩꯅꯤꯡꯉꯅꯤꯕ
ꯑꯗꯨꯅꯦ ꯆꯠꯄꯗꯣ ꯌꯥꯝ ꯇꯜꯂꯦꯀꯣ ꯂꯧ ꯆꯠꯄ ꯂꯧ ꯆꯠꯄꯗꯣ ꯑꯗꯣ ꯍꯦꯛ ꯌꯧꯔꯗꯤ ꯑꯍꯥꯟꯕꯗꯣ ꯑꯃꯨꯛ ꯇꯟꯕꯅꯤ ꯍꯣꯏ
ꯍꯣꯏ ꯍꯣꯏ ꯏꯟꯁꯥꯡ ꯑꯍꯥꯎꯕ ꯆꯥꯔꯒꯀꯣ ꯑꯁ ꯉꯥꯏꯒꯦꯅꯦ ꯑꯗꯨ ꯑꯣꯏꯔꯁꯨ ꯅꯣꯏꯅ ꯎꯕ ꯂꯧꯗꯨꯗꯤ ꯌꯥꯝ ꯊꯥ ꯂꯥꯞꯄꯦꯅꯀꯣ ꯌꯨꯝꯒ
ꯑꯣ ꯂꯥꯞꯄꯅꯦ ꯑꯗꯨꯝ ꯄꯨꯡ ꯑꯅꯤ ꯑꯍꯨꯝꯁꯦ ꯑꯗꯨꯝ ꯆꯠꯄꯅꯦ
ꯎꯕ ꯌꯥꯗꯕ꯭ꯔꯣ ꯅꯣꯏꯒꯤꯗꯨꯕꯣ
ꯌꯥꯏꯌꯦ ꯑꯗꯨꯕꯨ ꯑꯗꯨꯝ ꯆꯍꯤ ꯑꯃ ꯑꯃ ꯑꯗꯨꯝ ꯇꯣꯉꯥꯟ ꯇꯣꯉꯥꯟ ꯇꯧꯋꯦꯕꯀꯣ
ꯎꯝ
ꯌꯥꯝ ꯑꯅꯧꯕ ꯊꯣꯛꯑꯗꯤ ꯑꯇꯣꯞꯄꯗ ꯇꯧꯕ ꯑꯗꯨꯃꯥꯏꯅ ꯇꯧꯋꯦꯕ ꯑꯗꯨ ꯌꯨꯝ ꯃꯅꯥꯛꯇꯗꯤ ꯌꯥꯝ ꯌꯥꯝ ꯐꯠꯇꯕꯀꯣ ꯌꯥꯝ ꯐꯠꯇꯕꯗꯤ ꯅꯠꯇꯕ ꯑꯗꯨꯕꯨ ꯂꯥꯞꯄꯗ ꯇꯧꯕꯅ ꯐꯩꯌꯦꯕ ꯑꯦꯟꯁꯥꯡ ꯅꯥꯄꯤꯁꯤꯡꯁꯨ ꯊꯥꯕꯗꯀꯣ ꯑꯗꯨꯗꯤ ꯑꯗꯨꯝ ꯂꯥꯞꯅ ꯇꯕꯅꯤꯗ
ꯎꯝ
ꯑꯗꯨꯝꯕ ꯈꯨꯟꯒꯤ ꯃꯤꯅꯁꯨ ꯑꯗꯨꯝ ꯀꯩꯅꯣ ꯀꯃꯥꯏꯅꯁꯦ ꯔꯨꯜ ꯑꯃ ꯂꯩꯌꯦꯕꯀꯣ
ꯑ ꯑꯣ
ꯍꯥꯏꯗꯤ ꯆꯍꯤ ꯑꯃꯗ ꯍꯟꯗꯛꯇꯤ ꯁꯤ ꯑꯁꯤꯗ ꯃꯤ ꯌꯥꯝ ꯇꯧꯒꯅꯤ ꯍꯥꯏꯅ ꯑꯗꯨꯝ ꯆꯒ ꯀꯥ ꯖꯒꯥ ꯃꯣꯏꯅ ꯑꯗꯨꯝ ꯀꯩꯅꯣ ꯇꯧꯕꯗꯣ ꯈꯟꯕꯤꯕꯗꯣ ꯑꯗꯨ ꯑꯗꯨꯝ ꯇꯧꯕꯒꯤ ꯇꯣꯉꯥꯟꯁꯨ ꯇꯧꯕꯗꯣ ꯌꯥꯗꯦꯕ
ꯖꯒꯥꯁꯨ ꯆꯥꯎꯕꯅꯤꯅꯀꯣ ꯅꯣꯏꯒꯤꯗꯤ ꯑꯍꯝ ꯌꯥꯝ ꯐꯩꯅꯦ ꯑꯗꯨꯒꯨꯝꯕ ꯑꯩꯗꯤ ꯇꯝꯄꯥꯛꯇ ꯂꯩꯗꯧ ꯁꯔꯨꯛꯄꯨꯗꯤ ꯑꯗꯨꯝ ꯑꯗꯨꯒꯨꯝꯕꯅ ꯂꯩꯅꯤꯡꯉꯤꯗ ꯑꯩꯗꯤ
ꯍꯤ ꯍꯤ ꯄꯨꯟꯁꯤꯒꯤ ꯑꯣꯏꯅꯗꯤ ꯍꯤꯡꯕꯗ ꯍ ꯑꯗꯨꯃꯥꯏ ꯊꯕꯛ ꯁꯨꯔꯒ ꯍꯤꯡꯉꯅꯤ ꯍꯥꯏꯕꯗꯤ ꯑꯩꯗꯤ ꯇꯜꯂꯦꯗ
ꯑ ꯇꯟꯗꯤ ꯇꯜꯂꯦ ꯑꯗꯨ ꯑꯣꯏꯔꯁꯨꯀꯣ
ꯎꯝ
ꯀꯔꯤ ꯍꯥꯏꯁꯤꯔꯥ ꯑꯩꯗꯤ ꯈꯨꯟꯗ ꯂꯩꯔꯒꯀꯣꯟ ꯗ ꯃꯔꯛ ꯃꯔꯛꯇ ꯑꯗꯨꯝ ꯆꯠꯄꯗꯨꯗꯤ ꯆꯠꯅꯤꯡꯉꯦ ꯑꯗꯨ ꯅꯨꯡꯇꯤꯒꯤ ꯆꯠ
ꯍꯣꯏ ꯍꯣꯏ ꯑꯗꯨꯅꯦ ꯍꯣꯏ ꯍꯣꯏ ꯑꯗꯨꯅꯦ ꯃꯔꯛ ꯃꯔꯛꯇꯤ ꯅꯨꯡꯉꯥꯏꯌꯦꯕꯀꯣ ꯑꯗꯨꯕꯨ ꯇꯧꯕ ꯌꯥꯗꯅ ꯅꯨꯡꯇꯤꯖꯕꯗꯨꯗꯤ ꯇꯜꯂꯦ
ꯎꯝ ꯅꯨꯡꯇꯤꯒꯤ ꯁꯨꯕꯗꯨꯗꯤ ꯑꯁ ꯅꯣꯏꯅ ꯍꯥꯏꯗꯤ ꯍꯣꯏ ꯃꯦꯗꯥ ꯃꯣꯏꯗꯤꯀꯣ ꯑꯗꯨꯝ ꯅꯨꯡꯇꯤ ꯁꯨꯔꯒ ꯂꯩꯌꯦꯕ
ꯑꯗꯨꯅꯦ ꯍꯣꯏ
ꯎꯝ
ꯈꯨꯟꯗ ꯂꯩꯔꯗꯤ
ꯑꯩꯈꯣꯏꯗꯤ ꯊꯕꯛ ꯁꯨꯠ ꯁꯨꯅꯤꯡꯗꯦ ꯆꯤꯡꯁꯨ ꯀꯩꯅꯣ ꯋꯥꯕꯅꯤꯅ
ꯑ ꯑꯗꯨꯗꯅꯦ ꯄꯩꯁꯥ ꯌꯥꯝ ꯄꯪꯗꯁꯨ ꯇꯝꯐꯪꯛꯇ ꯑꯗꯨꯝ ꯈꯤꯇꯪ ꯈꯤꯇꯪ ꯊꯤꯔꯒ ꯑꯗꯨꯝ ꯑꯩꯗꯤ ꯍꯤꯡꯍꯥꯎ ꯍꯤꯡꯕꯅ ꯐꯩꯌꯦꯅ ꯈꯜꯂꯦ ꯍꯥꯏꯗꯤ ꯆꯤꯡꯗ ꯂꯩꯔꯒ ꯂꯧ ꯂꯧ ꯇꯧꯕꯁꯦ ꯌꯥꯝ ꯇꯜꯂꯦ ꯑꯩꯗꯤ
ꯑꯣ ꯑꯣ ꯌꯥꯝ ꯋꯥꯕ ꯃꯥꯜꯂꯤꯀꯣ
ꯇꯜꯂꯦ ꯑꯩꯗꯤ ꯇꯧꯅꯤꯡꯗ꯭ꯔꯗꯤ ꯀꯩꯅꯣ ꯈꯪꯗꯦ ꯑꯗꯨ ꯑꯩꯈꯣꯏꯁꯦ ꯏꯄꯥꯛꯁꯨ ꯇꯧꯗꯦ ꯑꯗꯨꯕꯨ ꯌꯥꯝ ꯇꯟꯕꯗꯣ ꯍꯩꯅꯗꯕꯗꯣ ꯍꯥꯏꯇꯥꯔꯦ ꯑꯩꯅ ꯀꯣ ꯏꯃ ꯑꯗꯨꯅꯤ ꯏꯃꯥ ꯏꯄꯥ ꯍꯣꯏ ꯑꯩꯅ ꯑꯩꯗꯤ ꯈꯏꯉꯤ ꯃꯤꯒ ꯁꯨꯡꯄꯥꯟ ꯄꯥꯜꯂꯒ
ꯑꯗꯨꯅꯦ ꯈꯨꯟꯗ ꯄꯥꯜꯂꯗꯤ ꯑꯃꯨꯛ ꯊꯕꯛ
ꯑꯗꯨꯅꯦꯕ ꯆꯞꯄ ꯆ ꯑꯗꯨꯝ ꯃꯣꯏꯒꯨꯝꯅꯀꯣ ꯍꯧꯖꯤꯛ ꯑꯩꯗꯤ ꯑꯩꯈꯣꯏꯒꯤ ꯃꯤꯒ ꯂꯨꯍꯣꯡꯂꯣꯏꯅ ꯌꯨꯝ ꯃꯣꯏꯗ ꯌꯨꯝ ꯄꯥꯜꯂꯣꯏꯅ ꯑꯗꯨꯝ ꯑꯔꯗ ꯑꯗꯨ ꯂꯅꯥꯕꯅꯤ ꯃꯩꯅ
ꯎ ꯑꯗꯨꯅꯦ ꯇꯝꯄꯥꯛꯇ ꯈꯔ ꯕꯖꯥꯔ ꯑꯅꯛꯄꯗ ꯄꯥꯜꯂꯣꯕ
ꯑꯗꯨꯒ ꯍꯥꯏꯖꯔꯥ ꯑꯗꯨꯒ ꯗꯦ ꯍꯥꯖꯔꯥ ꯅꯨꯡꯇꯤꯒ ꯆꯠꯄꯒꯣ ꯑꯃꯨꯛ
ꯄꯥꯜꯂꯒ ꯑꯗ ꯑꯃꯨꯛ ꯆꯦꯛ ꯁꯨꯕꯗ ꯌꯥꯎꯔꯗꯤ ꯂꯣꯏꯔꯏ
ꯎꯄꯥꯏ ꯎꯄꯥꯏ ꯂꯩꯗꯨꯗꯤ ꯀꯅꯥ ꯈꯥꯡ ꯑꯗꯨꯅꯁꯨ ꯈꯨꯟꯗ ꯂꯩꯕ ꯇꯠꯂꯦ ꯇꯠꯂꯦ ꯍꯥꯏꯔꯒ ꯁꯤꯗ ꯄꯥꯃ ꯊꯤꯔꯒꯀꯣ
ꯎꯝ
ꯈꯨꯟꯗ ꯍꯦꯟꯅ ꯋꯥꯔꯒꯗꯤ ꯂꯩꯔꯣꯢ
ꯎꯝ ꯃꯩꯒꯨꯝꯕꯗꯤ ꯑꯗꯨꯝ ꯇꯤꯒꯤ ꯂꯥꯛꯄ꯭ꯔꯥ ꯅꯣꯏ ꯐꯟꯗꯦ ꯃꯩꯒꯨꯝꯕꯁꯤꯗꯤ ꯅꯨꯡꯉꯥꯏꯕ꯭ꯔꯣ
ꯏꯁ ꯅꯣꯡ ꯑꯗꯨꯝ ꯇꯥꯔꯗꯤ ꯂꯥꯛꯑꯔꯣꯏ
ꯑꯣ ꯑꯩꯈꯣꯏ ꯈꯨꯟꯁꯨ ꯑꯗꯨꯃꯥꯏꯅ ꯇꯧꯋꯦ ꯅꯣꯡ ꯇꯥꯗ꯭ꯔꯁꯨꯀꯣ ꯅꯨꯡꯁꯤꯠ ꯈꯔ ꯁꯤꯠꯂꯗꯤꯅꯦ ꯃꯩ ꯃꯨꯠꯈ꯭ꯔꯅꯤ ꯑꯩꯈꯣꯏꯒꯤꯗꯤ
ꯆꯃꯨꯅꯥ